ꯍꯜꯂꯣ ꯚꯥꯏ ꯅꯨꯡꯉꯥꯏꯔꯤ ꯚꯥꯏ ꯑꯩꯅꯒ ꯇꯧꯊꯣꯛꯇꯅ ꯇꯧꯕꯁꯦ ꯚꯥꯏꯁꯦ ꯍꯟꯗꯛ ꯁꯤ ꯍꯥꯏꯗꯤ ꯍꯥꯏꯗꯤ ꯏꯄꯥ ꯄꯥꯈꯠꯇ ꯏꯉꯥꯛ ꯉꯛꯇꯅ ꯇꯧꯔꯝꯗꯧ ꯃꯥꯜꯂꯤꯗ
ꯎꯝ ꯚꯥꯏ ꯑꯁ ꯚꯥꯢ ꯄꯥꯈꯠꯂꯦ ꯌꯥꯝ ꯊꯤꯅ ꯍꯔꯥꯎꯋꯦ ꯚꯥꯏ ꯅꯪꯅ ꯐꯣꯟ ꯇꯧꯕ ꯇꯥꯟ ꯆꯥꯏ ꯑꯩ ꯀꯩꯅꯣꯝꯇ ꯍꯪꯒꯦ ꯈꯟ ꯇꯧꯔꯝꯃꯤꯅꯦ ꯚꯥꯏ ꯍꯟꯗꯛꯁꯦ ꯑꯩꯈꯣꯏ ꯎ ꯋꯥ ꯈꯔ ꯊꯥ ꯎꯝ ꯎ ꯋꯥ ꯈꯔ ꯊꯥꯖꯦꯅ ꯇꯧꯕꯅꯦ ꯚꯥꯏ
ꯑꯥ
ꯎ ꯋꯥ ꯈꯔ ꯊꯥꯖꯦ ꯇꯧꯕꯁꯤꯗꯣ ꯅꯣꯏ ꯈꯪꯕ ꯎ ꯋꯥ ꯈꯔ ꯎ ꯆꯥ ꯅꯨꯡ ꯈꯔ ꯂꯧ ꯌꯥꯕꯒ ꯂꯩꯗꯔꯣ ꯚꯥꯏ ꯑꯩꯈꯣꯏ ꯀꯥꯏ ꯎ ꯆꯥ ꯅꯨꯡꯁꯦ ꯀꯥꯏꯗꯒꯤ ꯂꯧꯗꯒꯦ ꯀꯃꯥꯏꯅ ꯇꯧꯗꯒꯦ ꯚꯥꯏ
ꯚꯥꯏ ꯑꯩꯈꯣꯏ ꯂꯩꯀꯥꯏꯗꯁꯨ ꯎ ꯆꯥꯔ ꯌꯣꯟꯕ ꯑꯃ ꯂꯩꯌꯦꯌꯦ ꯍꯟꯗꯛ ꯑꯅ ꯑꯅꯧꯕ ꯑꯃ ꯑꯗꯨꯗꯒꯤ ꯑꯗꯨꯝ ꯂꯧꯗꯦꯗꯤ ꯁꯦꯝꯕ ꯍꯩ ꯔꯥꯁꯨ ꯂꯣꯏꯅ ꯁꯨꯔꯦ ꯑꯗꯒꯤ ꯎ ꯍꯥꯏꯗꯤ ꯃꯣꯏꯒꯤ ꯑꯍꯜ ꯑꯃ ꯊꯥꯏꯅꯒꯤ ꯍꯥꯏꯗꯤ ꯌꯥꯝꯅ ꯇꯥꯡ ꯇꯥꯡꯕ ꯇꯤꯛ ꯑꯣ ꯀꯩ ꯑꯣꯛ ꯀꯩꯀꯩ ꯌꯥꯝ ꯂꯩꯗꯅ ꯍꯥꯏꯗꯤ ꯎ ꯃꯈꯟ ꯃꯈꯜ ꯑꯗꯨꯃ ꯀꯌꯥꯔꯅꯦ ꯁꯤꯗ ꯂꯩ ꯌꯥꯝ ꯌꯣꯂꯦ ꯍꯥꯏꯗꯤ ꯗꯥꯏꯕꯔ ꯄꯥꯝꯕꯤ ꯌꯥꯝ ꯂꯩ ꯑꯗꯒꯤ ꯑ ꯍꯩ ꯔꯥꯁꯤ ꯌꯥꯝ ꯑꯌꯥꯝꯅꯁꯨ ꯏꯐꯥꯏ ꯑꯣꯏꯅ ꯀꯌꯥꯃꯨꯛ ꯄꯥꯝꯃꯤꯅꯣ ꯚꯥꯏ ꯍꯧꯖꯤꯛ ꯁꯨꯝ ꯄꯥꯝꯕꯤꯁꯤꯡꯁꯤꯕꯨ ꯎ ꯋꯥꯁꯤꯡꯁꯤꯕꯨ
ꯎꯝ ꯚꯥꯏ ꯑꯩꯈꯣꯏꯅ ꯄꯥꯝꯅꯤ ꯎ ꯋꯥꯗꯤ ꯑꯩꯈꯣꯏ ꯃꯣꯏꯗꯨ ꯀꯌꯥꯃꯨꯛ ꯀꯌꯥꯃꯨꯛ ꯌꯥꯝ ꯍꯣꯡꯉꯨꯔꯣ ꯇꯥꯡꯕ꯭ꯔꯣ ꯃꯣꯏꯗꯨꯕꯨ ꯚꯥꯏ ꯍꯥꯏꯗꯤ ꯇꯥꯡꯉꯒꯗꯤ ꯑꯩꯈꯣꯏ ꯌꯥꯝꯅꯗꯤ
ꯍꯥꯏꯗꯤ ꯅꯧꯅ ꯍꯥꯡꯉꯛꯄꯅꯤꯅ ꯑꯗꯨꯝ ꯑꯗꯨꯝ ꯍꯣꯡꯉꯦ ꯑꯗꯨꯝ ꯍꯥꯏꯗꯤ ꯑꯗꯨꯝ ꯐꯤꯐꯇꯤ ꯄꯥꯔꯁꯦꯟ ꯄꯔꯁꯦꯟ ꯑꯗꯨꯝ ꯗꯤꯁꯀꯥꯎꯟ ꯄꯤꯌꯦꯕ ꯑꯗꯨꯝ
ꯎꯝ ꯍꯣꯏ ꯐꯣꯏ ꯑꯗꯨ ꯐꯩ ꯑꯩꯈꯣꯏ ꯎꯖꯥꯁꯦ ꯑꯩꯈꯣꯏ ꯌꯥꯡꯈꯩꯃꯨꯛꯇꯪ ꯄꯥꯟ ꯑꯗꯨꯃꯥꯏꯅ ꯍꯩ ꯔꯥꯒꯨꯝꯕꯗꯣ ꯑꯣꯏꯅ ꯄꯥꯝꯃꯦ ꯍꯥꯏꯗꯤ ꯄꯥꯃꯦꯗꯤ ꯑꯩꯈꯣꯏꯁꯨ ꯐꯣꯔꯦꯁ ꯗꯤꯄꯥꯔꯠꯃꯟꯅꯅꯤ ꯃꯣꯏ ꯐꯣꯔꯦꯁ ꯗꯤꯄꯥꯔꯠꯃꯦꯟꯒꯤ ꯎ ꯆꯥꯕꯅꯤ ꯃꯌꯥꯝ ꯂꯧꯔꯦꯕꯀꯣ ꯑꯗꯨ ꯂꯧꯕꯁꯦ ꯑꯩꯈꯣꯏꯅ ꯂꯧꯃꯟꯗꯅ ꯃꯣꯏꯁꯨ ꯂꯩꯇ꯭ꯔꯦꯅ ꯇꯧꯔꯛꯑꯦꯕ ꯂꯩꯇ꯭ꯔꯦꯗꯤ ꯑꯁ ꯃꯇꯝ ꯈꯔ ꯉꯥꯏꯌꯣ ꯈꯣꯠꯂꯣ ꯇꯧꯔꯦ ꯑꯩꯈꯣꯏꯅꯗꯤ ꯑꯉꯥꯡ ꯃꯌꯥꯝꯁꯨ ꯁꯨꯇꯤ ꯊꯥꯔꯦ ꯑꯗꯩꯗꯤ ꯍꯧꯖꯤꯛꯇꯤ ꯎ ꯋꯥ ꯂꯣꯏ ꯀꯣꯛꯊꯣꯛꯑꯝꯅꯤꯅ ꯎꯃꯪ ꯏꯁꯤꯡ ꯃꯉꯥ ꯂꯣꯏ ꯀꯣꯛꯊꯣꯛꯑꯝꯃꯤ ꯑꯗꯨꯗꯤ ꯖꯤꯕ ꯄꯥꯟꯕ ꯀꯥꯁꯤ ꯃꯣꯏ ꯄꯣꯊꯥꯐꯝꯅꯦ ꯑꯗꯨꯅ ꯃꯥꯡꯕ ꯈꯣꯠꯄ ꯌꯥꯝ ꯇꯣꯛꯁꯤꯜꯂꯛꯄꯁꯦ
ꯃꯣꯏ ꯑꯁꯨꯝꯕꯖꯦ ꯃꯇꯝ ꯈꯔ ꯂꯩꯔ ꯃꯥꯡꯉꯣꯏ ꯍꯥꯏꯗꯣ ꯌꯥꯗꯕꯅꯤꯅ ꯑꯩꯈꯣꯏ ꯍꯥꯟꯅ ꯎ ꯆꯥꯁꯦ ꯑꯩꯈꯣꯏꯅ ꯍꯥꯟꯅ ꯊꯥꯕ ꯍꯧꯕꯅꯦ ꯃꯣꯏꯅꯗꯤ ꯃꯇꯝ ꯈꯔ ꯉꯥꯏꯌꯣ ꯈꯣꯠꯂꯣ ꯑꯗꯨꯒ ꯍꯥꯏꯔꯦ ꯑꯩꯈꯣꯏꯅ ꯉꯥꯏꯗꯕꯤ ꯑꯩꯈꯣꯏꯅ ꯑꯃ ꯑꯐꯪ ꯑꯐꯪꯕꯨꯗꯤ ꯊꯤꯔꯒ ꯁꯪꯉꯤ ꯀꯥꯟꯁꯤꯗ ꯊꯥꯕꯅꯦ ꯍꯥꯏꯗꯤ ꯎ ꯋꯥ ꯊꯥꯕꯁꯤꯅꯗꯤ ꯆꯤꯡ ꯃꯥꯏ ꯅꯤꯡꯈꯥꯏꯔꯁꯨ ꯃꯣꯏ ꯎꯔꯥ ꯃꯌꯥꯝꯗꯨꯅ ꯏꯁꯤꯡ ꯆꯨꯞꯊꯔꯒ ꯇꯞꯅ ꯊꯥꯗꯔꯛꯏ ꯍꯧꯗꯤ ꯂꯦꯟ ꯏꯁ꯭ꯂꯥꯏꯠ ꯇꯧꯕ ꯆꯤꯡ ꯃꯥꯡꯗ ꯇꯧꯕꯁꯨ ꯌꯥꯝ ꯇꯣꯏꯗ꯭ꯔꯦꯗ ꯑꯗꯨꯅ ꯎꯗꯨꯅ ꯅꯣꯏ ꯉꯥꯛꯏꯅ
ꯍꯝ
ꯑꯗꯨ ꯅꯣꯏ ꯅꯣꯏ ꯑꯉꯥꯡ ꯅꯣꯏꯁꯨ ꯌꯥꯎꯁꯤ ꯀꯩꯅꯣꯕꫪ ꯚꯥꯏ ꯍꯥꯏꯗꯤ ꯑꯩꯈꯣꯏꯁꯨ ꯑꯩꯈꯣꯏ ꯑꯩꯈꯣꯏ ꯃꯌꯥꯝ ꯇꯧꯃꯦ ꯑꯩꯈꯣꯏ ꯑꯩꯈꯣꯏꯪ ꯆꯍꯨꯝ ꯆꯅꯤꯃꯨꯛꯅꯦ ꯑꯩꯈꯣꯏ ꯎ ꯋꯥ ꯊꯥꯃꯤꯟꯅꯩꯁꯦ ꯍꯥꯏꯗꯤ ꯑꯩꯈꯣꯏ ꯎ ꯋꯥ ꯃꯌꯥꯝ ꯊꯥꯔꯦ ꯃꯐꯝ ꯃꯐꯝ ꯈꯨꯗꯤꯡꯒꯤ ꯆꯤꯡ ꯃꯥꯡꯂꯒ ꯃꯌꯥꯝ ꯊꯥꯒ꯭ꯔꯦꯕ ꯚꯥꯏ
ꯎꯝ
ꯑꯗꯨ ꯅꯣꯏ ꯂꯩꯀꯥꯏꯗ ꯑꯣꯏꯔꯁꯨ ꯊꯥꯗꯦ ꯍꯥꯏꯗꯤ ꯑꯩꯈꯣꯏ ꯁꯨꯃꯥꯏ ꯁꯨꯃꯥꯏꯅ ꯇꯧꯕꯅꯤ ꯈꯣꯠꯄꯅꯤ ꯀꯥꯏꯅ ꯍꯥꯏꯔꯒ ꯑꯩꯈꯣꯏ ꯃꯁꯦꯟ ꯌꯥꯝ ꯅꯨꯡꯁꯤꯅꯅꯀꯣ ꯑꯗꯨꯃꯥꯏꯅ ꯇꯧꯔꯒ ꯚꯥꯏ ꯑꯩꯈꯣꯏ ꯁꯣꯁꯌꯦꯦꯜ ꯃꯦꯗꯤꯌꯥꯗꯒ ꯃꯣꯏ ꯅ꯭ꯌꯨꯁꯇꯒ ꯑꯗꯨꯝ ꯌꯥꯎꯔꯝꯒꯅꯤ ꯚꯥꯏ ꯄꯥꯎ ꯄꯥꯕꯗꯒ ꯑꯗꯨꯝ ꯆꯥꯎꯕꯅꯦ ꯍꯥꯏꯗꯤ ꯃꯣꯏ ꯃꯣꯏ ꯍꯧꯖꯤꯛꯀ ꯑꯥꯏ ꯑꯦꯁ ꯇꯤꯚꯤ ꯌꯥꯎꯕ ꯑꯗꯒꯤ ꯏꯝꯄꯦꯛ ꯇꯤꯚꯤ ꯀꯥꯈ꯭ꯔꯗꯨ ꯂꯣꯏ ꯌꯥꯎꯕꯅꯦ ꯑꯩꯈꯣꯏꯅ ꯎ ꯋꯥ ꯊꯥꯒ ꯃꯌꯥꯝꯗꯣꯚꯥꯏ
ꯑꯣ ꯑꯥ
ꯍꯧꯖꯤꯛꯇꯤ ꯃꯣꯏ ꯁꯨꯃꯥꯏꯅ ꯇꯧꯋꯦ ꯑꯗꯣ ꯑꯩꯈꯣꯏꯁꯨ ꯃꯁꯛ ꯇꯥꯛꯀꯦꯗꯤ ꯍꯥꯏꯗꯤ ꯃꯁꯛ ꯇꯥꯛꯄꯝꯃ ꯗꯔꯀꯥꯔ ꯇꯥꯏꯌꯦ ꯃꯁꯛ ꯇꯥꯛꯄꯝꯃ ꯗꯔꯀꯥꯔ ꯇꯥꯏꯗꯤ ꯑꯩꯈꯣꯏꯁꯨ ꯁꯨꯃꯥꯏꯅ ꯇꯧꯋꯦ ꯑꯣ ꯃꯤ ꯑꯇꯣꯞꯄꯁꯨ ꯁꯨꯃꯥꯏꯅ ꯇꯧꯕꯤꯔꯛꯑꯣ ꯍꯥꯏꯗꯤ ꯎ ꯋꯥ ꯁꯥꯕꯗꯒꯤ ꯀꯟꯖꯦꯀꯣ ꯈꯣꯠꯁꯦꯅ ꯍꯥꯏꯕꯒꯤ ꯎ ꯋꯥꯁꯤꯅ ꯑꯩꯈꯣꯏꯒꯤ ꯊꯠꯅ ꯊꯥꯅ ꯇꯠꯅ ꯊꯥꯅꯕ ꯌꯥꯗ꯭ꯔꯕ ꯃꯔꯤ ꯑꯃ ꯂꯩꯅꯕꯁꯦ
ꯎꯝ
ꯁꯤꯗꯤ ꯃꯥꯡꯈꯤꯗꯅꯕꯒꯤꯗꯃꯛꯇ ꯑꯩꯈꯣꯏ ꯁꯨꯃꯥꯏꯅ ꯊꯥꯖꯕꯅꯤ ꯈꯣꯠꯆꯕꯅꯤ ꯍꯥꯏꯔ ꯑꯩꯈꯣꯏ ꯑꯗꯨꯝ ꯊꯥꯕ ꯈꯣꯠꯄꯅꯦꯕ ꯑꯗꯨꯝ ꯄꯥꯎꯗꯁꯨ ꯑꯗꯨꯝ ꯆꯥꯎꯎꯕꯅꯤ ꯏꯕꯥꯥꯏ ꯍ ꯊꯦꯡꯅꯗꯕ꯭ꯔꯣ ꯚ ꯑꯩꯈꯣꯏꯒꯤꯗꯨꯕꯨ ꯀꯃꯥꯏꯅ ꯇꯧꯈꯤꯦꯅ ꯥꯏ
ꯊꯦꯡꯉꯦ ꯚꯥꯏꯗꯤ ꯑꯗꯨꯅꯤꯅꯦ ꯑꯩꯅ ꯈꯜꯂꯤꯅꯦ ꯍꯥꯏꯗꯤ ꯄꯥꯎꯗ ꯎ ꯋꯥ ꯊꯥꯕꯒꯤ ꯈꯣꯠꯄꯩꯗ ꯇꯤꯚꯤꯗ ꯚꯥꯏ ꯃꯥꯟꯕ ꯈꯣꯠꯄ ꯑꯃꯗꯤ ꯎꯈꯤꯦꯅ ꯆꯨꯝꯃꯤꯅꯦ ꯚꯥꯏꯁꯣꯏꯅ ꯑꯣꯏꯔꯝꯝꯕꯅꯤꯗꯨꯗꯤ ꯚꯥꯏ ꯑꯗꯨ ꯍꯧꯖꯤꯛꯀꯥꯟꯁꯤ ꯚꯥꯏꯗꯤ ꯑꯗꯨꯝꯕꯗꯣ ꯈꯨꯈꯠ ꯂꯩꯀꯥꯏꯗꯁꯨ ꯌꯥꯝ ꯇꯧꯔꯤꯌꯦ ꯍꯥꯏꯗꯤ ꯑꯩꯅꯗ ꯈꯔ ꯈꯣꯝꯗꯅ ꯑꯉꯥꯡ ꯈꯔ ꯈꯣꯝꯗꯅ ꯈꯣꯠꯇꯅ ꯁ꯭ꯀꯨꯜꯒꯤ ꯐꯪꯁꯟ ꯀꯣꯗ ꯑꯗꯨꯃꯥꯏꯅ ꯍꯦꯛ ꯑꯩꯅ ꯎ ꯈꯔ ꯂꯩꯔ ꯍꯦꯛ ꯄꯥꯡꯕꯤꯕ ꯈꯣꯠꯄꯤꯕ ꯑꯗꯅ ꯑꯣꯖꯥ ꯍꯣꯏꯅꯥꯠꯄꯤ ꯄꯤꯕ ꯌꯥꯝ ꯇꯧꯋꯦ ꯑꯗꯨꯗꯣ ꯑꯩꯁꯨ ꯑꯩ ꯁꯨꯃꯥꯏꯅ ꯇꯧꯋꯦ ꯍꯟꯗꯛꯁꯤ ꯑꯩꯈꯣꯏꯒꯤ ꯂꯩꯀꯥꯏꯗꯁꯨ ꯑꯃ ꯀꯦ ꯃ ꯄꯥꯍꯜꯂꯤ ꯎ ꯊꯥꯕꯒꯤ ꯍꯥꯏꯗꯤ ꯍꯧꯖꯤꯛ ꯁꯥꯗꯣꯔꯛꯄꯅ ꯃꯔꯝ ꯑꯣꯏꯔꯒ ꯍꯧꯖꯤꯛ ꯎꯁꯤ ꯍꯥꯏꯗꯤ ꯃꯃꯥꯡꯗ ꯎꯁꯤꯡꯁꯤꯅ ꯀꯛꯊꯔꯛꯄ ꯃꯇꯨꯡ ꯏꯟꯅ ꯑꯩꯗꯤ ꯃꯁꯤ ꯁꯥꯒꯠꯄꯒꯤ ꯆꯥꯡ ꯑꯗꯨꯝ ꯍꯦꯟꯒꯠꯂꯛꯑꯦꯕ ꯅꯣꯡ ꯆꯨꯕꯒꯤ ꯆꯥꯡꯁꯨ ꯍ ꯍꯟꯊꯔꯛꯑꯦ ꯑꯩꯈꯣꯏꯅ ꯍꯥꯏꯗꯤ ꯎꯆꯦꯛ ꯁꯥꯥ ꯂꯩ ꯄꯥꯏꯁꯨ ꯍꯥꯏꯔꯅ ꯁꯥ ꯎꯆꯦꯛꯀꯤꯁꯨ ꯃꯌꯨꯝ ꯃꯆꯨ ꯃꯣꯏ ꯃꯥꯝ ꯂꯩꯁꯤꯜꯂꯛꯇ꯭ꯔꯦ ꯈꯣꯠꯇ꯭ꯔꯦꯅꯁꯨ ꯍꯥꯏꯔꯦ ꯑꯗꯨꯃꯥꯏꯅ ꯅꯤ ꯍ ꯑꯩꯁꯨ ꯍꯣꯠꯅꯔꯒꯦ ꯁꯨꯃꯥꯏꯅꯣꯡ ꯍꯨꯝꯃꯩꯕ ꯖꯒꯥ ꯑꯃ ꯇꯥꯗꯁꯨ ꯑꯩꯈꯣꯏꯒꯤ ꯑꯩꯈꯣꯏꯒꯤ ꯑꯦꯔꯤꯌꯥ ꯑꯩꯈꯣꯏ ꯑꯦꯔꯤꯌꯥꯁꯤꯗꯤ ꯍꯥꯏꯗꯤ ꯑꯇꯩꯃꯛꯅ ꯑꯩꯈꯣꯏꯅ ꯀꯟꯅ ꯆꯠꯇꯅ ꯈꯣꯠꯇꯅ ꯌꯧꯗꯅ ꯈꯣꯠꯇꯅ ꯉꯝꯗ꯭ꯔꯁꯨ ꯇꯦꯛ ꯇꯦꯛ ꯇꯧꯔꯒ ꯈꯖꯤꯛꯛꯇꯗꯤ ꯑꯗꯨꯝ ꯆꯥꯎꯊꯣꯛꯅꯕꯅꯦ ꯍꯅꯦ ꯄꯥꯏ ꯄꯥꯏꯅꯨ ꯆꯥꯏ ꯑꯗꯨꯃꯥꯏꯅ ꯇꯧꯁꯦ ꯍꯥꯏꯗꯤ ꯊ ꯑꯩꯔꯣꯝꯗ ꯁꯨꯃꯥꯏꯅ ꯑꯩꯈꯣꯏ ꯑꯩꯈꯣꯏꯒꯤ ꯑꯩꯅ ꯇꯧꯔꯤꯕ ꯑꯉꯥꯡꯁ ꯁꯤꯡꯁꯤꯒ ꯑꯗꯒꯤ ꯑꯩꯈꯣꯏꯒꯤ ꯑꯍꯜ ꯂꯃꯟ ꯈꯔ ꯌꯥꯎꯔꯤꯁꯤꯒ ꯑꯗꯨꯝ ꯇꯥꯟꯅꯔꯒꯀꯣ ꯚꯥꯏ ꯍꯣꯏꯒꯤꯁꯨ ꯑꯍꯟꯁꯤꯡꯗꯨꯒ ꯍꯥꯏꯗꯤ ꯀ꯭ꯂꯞꯀ ꯑꯗꯨꯝ ꯇꯥꯟꯅꯔꯒ ꯁꯨꯝ ꯍꯥꯏ ꯑꯩꯣꯏ ꯁꯨꯃꯥꯏꯅ ꯇꯧꯔꯒ ꯑꯩꯈꯣꯏ ꯄꯨꯟꯁꯤꯜꯂꯒ ꯍꯥꯏ ꯍꯥꯏꯗꯤ ꯃꯅꯤꯄꯨꯔꯁꯤ ꯀꯟꯗ ꯌꯥꯗꯦ ꯍꯥꯏꯕꯒꯤ ꯄꯥꯟꯗꯝꯗꯀꯣ ꯍꯥꯏꯗꯤ ꯊꯥꯔꯒ ꯑꯗꯨꯃꯥꯏꯅ ꯑꯣꯛꯁꯤꯖꯦꯟ ꯥꯗꯩ ꯑꯣꯛꯁꯤꯖꯦꯟ ꯑꯩꯈꯣꯏ ꯀꯥꯟꯅ ꯀꯥꯟꯅꯕ ꯑꯣꯛꯁꯤꯖꯦꯟꯁꯨ ꯐꯪꯉꯤꯅꯤ ꯑꯗꯨ ꯅ꯭ꯌꯨꯇ꯭ꯔꯤꯟ ꯀꯌꯥꯁꯨ ꯑꯗꯩ ꯃꯣꯏꯗꯒꯤ ꯍꯩ ꯔꯥ ꯀꯌꯥꯁꯨ ꯑꯩꯈꯣꯏꯅ ꯆꯥꯕ ꯈꯣꯠꯄꯁꯨ ꯆꯤꯟꯖꯥꯛ ꯑꯣꯏꯅꯁꯨ ꯆꯥꯔꯤꯕꯅꯤ ꯑꯗꯒꯤ
ꯏꯟꯖꯥꯡ ꯑꯣꯏꯅꯁꯨ ꯄꯤꯔꯤꯅꯦ
ꯃꯤꯑꯣꯏꯕꯁꯤꯡ ꯉꯝꯗꯗꯅ ꯍꯥꯏꯗꯤ ꯈꯤꯇꯪꯗꯤ ꯁꯦꯀꯦꯟ ꯎꯝ ꯌꯦ ꯂꯦꯞꯈꯤꯕꯗ ꯃꯤꯑꯣꯏꯕ ꯅꯪ ꯁꯤꯗꯣꯏꯅꯦꯕ ꯑꯗꯨꯅ ꯑꯣꯛꯁꯤꯖꯦꯟꯗꯣ ꯍꯥꯏꯗꯤ ꯑꯩꯈꯣꯏꯅ ꯊꯥꯗꯣꯛꯏꯕ ꯑꯩꯈ ꯀꯟꯗꯥ ꯁ꯭ꯋꯥꯏꯁꯤꯅ ꯃꯣꯏꯅ ꯑꯃꯨꯛ ꯂꯧꯁꯤꯟꯕ ꯃꯨꯟꯅꯁꯤꯡꯗ ꯍꯥꯏꯗꯤ ꯍꯥꯏꯗꯤ ꯆꯦꯟꯁꯦ ꯑꯗꯨꯝ ꯍꯥꯏꯗꯤ ꯍꯥꯏꯗꯤ ꯑꯃꯅ ꯃꯇꯦꯡ ꯑꯃ ꯑꯃ ꯑꯃ ꯃꯇꯦꯡ ꯄꯥꯡꯕꯅꯦꯕ ꯍꯥꯏꯗꯤ ꯎꯅꯁꯨ ꯑꯩꯈꯣꯏ ꯃꯇꯦꯡ ꯄꯥꯡꯉꯤ ꯑꯩꯈꯣꯏꯅꯁꯨ ꯃꯣꯏꯅ ꯃꯇꯦꯡ ꯄꯥꯡꯉꯤ ꯃꯣꯏꯅ ꯑꯃꯨꯛ ꯃꯣꯏꯗꯒꯤ ꯑꯩꯈꯣꯏꯅ ꯑꯃꯨꯛ ꯍꯩꯔꯥ ꯆꯥꯕ ꯄꯤꯖꯥꯛ ꯎꯝ ꯀꯥꯟꯅꯕꯗꯣ
ꯑꯗꯣ ꯅꯣꯏ ꯀꯩꯅꯣ ꯊꯥꯏꯌꯦꯅ ꯇꯧꯕꯩꯗꯣ ꯌꯥꯏ ꯌꯥꯏ ꯇꯧꯁꯦ ꯑꯗꯣ ꯀꯩꯅꯣꯝ ꯅꯣꯏ ꯎ ꯋꯥ ꯊꯥꯏꯌꯦꯅ ꯇꯧꯋꯤꯗꯣ ꯑꯗꯣ ꯅꯣꯏꯗꯤ ꯑꯥ ꯍꯥꯏꯗꯤ ꯅꯣꯏꯅ ꯊꯥꯔꯝꯕꯗꯣ ꯍꯤꯡꯉꯤꯕ꯭ꯔꯣ ꯁꯤꯕ꯭ꯔꯥ ꯑ ꯑꯗꯨꯁꯨ ꯌꯦꯡꯕꯁꯨ ꯆꯠꯄ꯭ꯔꯣ ꯅꯪꯣꯏꯅ ꯀꯃꯥꯏꯅ ꯇꯧꯒꯦ ꯑꯗꯨꯕꯨ
ꯍꯣꯏ ꯆꯠꯂꯦ ꯆꯠꯂꯦ ꯃꯣꯏꯗꯤ ꯑꯗꯨꯝ ꯑꯗꯨꯝ ꯑꯩꯅ ꯑꯗꯨꯝ ꯍꯥꯏꯗꯤ ꯃꯣꯏꯅ ꯑꯃꯨꯛ ꯏ ꯍꯥꯏꯔꯦ ꯑꯉꯥꯡꯁꯤꯡꯗꯨꯗꯤ ꯁꯀꯨ ꯀꯥꯕ ꯈꯣꯠꯄꯅꯦꯅ ꯃꯣꯏꯅꯃꯛ ꯉꯝꯖꯁꯨ ꯑꯩꯈꯣꯏꯒꯤ ꯂꯩꯀꯥꯏꯒꯤ ꯑꯍꯟ ꯈ ꯃꯥꯟꯅꯔꯒ ꯇꯧꯕꯁꯤꯡꯗꯣ ꯍꯥꯏꯗꯤ ꯑꯗꯨꯝ ꯏꯁꯤꯡ ꯆꯥꯏꯕꯒ ꯑꯗꯨꯝ ꯆꯠꯂꯦꯕ ꯍꯥꯏꯗꯤ ꯌꯦꯡꯕ ꯑꯗꯣ ꯑꯌꯥꯝꯕꯅꯗꯤ ꯈꯔ ꯁꯤꯖꯈ꯭ꯔꯁꯨ ꯍꯥꯏꯗꯤ ꯄꯨꯜꯂꯞꯇꯤ ꯍꯤꯡꯒꯅꯤ ꯍꯥꯏꯕ ꯊꯥꯖꯕꯗꯤ ꯂꯩꯇꯦꯗꯅ ꯍꯥꯏꯗꯤ ꯂꯣꯏꯅ ꯍꯤꯡꯒꯅꯤ ꯍꯥꯏꯕꯒꯤ ꯁꯟꯗꯤ ꯂꯩꯇꯦꯗꯨꯗ ꯍꯤꯗꯥꯛ ꯈꯔ ꯁꯤꯖꯕ ꯁꯤꯔꯤꯕ ꯃꯐꯝꯗꯣ ꯑꯃꯨꯛ ꯑꯅꯧꯕ ꯑꯃꯨꯛ ꯊꯥꯖꯤꯟꯕ ꯍꯥꯏꯗꯤꯀ
ꯃꯥ ꯃꯥ ꯑꯁ ꯃꯗꯨ ꯌꯥꯝ ꯐꯕ ꯄꯣꯠꯅꯤ ꯍꯥꯏꯗꯤ
ꯄꯨꯜꯂꯦꯅ ꯃꯐꯝꯗꯨ ꯑꯗꯨꯝ ꯁꯤꯜꯂꯒ ꯑꯗꯨꯃꯥꯏꯅ ꯇꯧꯋꯦꯕ
ꯎꯝ ꯑꯁ ꯚꯥꯏꯍꯣꯏꯗꯤ ꯌꯥꯝ ꯐꯩꯌꯦ
ꯌꯦꯡ ꯆꯠꯄ꯭ꯔꯣ ꯑꯗꯨꯃꯥꯏꯅ ꯇꯧꯔꯒ ꯚꯥꯏꯅ ꯊꯥꯔꯦ
ꯑꯩꯈꯣꯏꯁꯦ ꯑꯗꯨꯝ ꯆꯠꯂꯤ ꯑꯩꯈꯣꯏꯅ ꯊꯥꯔꯝꯕ ꯄꯣꯠꯖꯤꯡꯖꯦꯀꯣ ꯑꯩꯈꯣꯏ ꯁꯝꯕꯟꯒ ꯈꯥꯖꯟꯗꯅ ꯑꯗꯒꯤ ꯑꯃꯒ ꯇꯧꯔꯒ ꯂꯣꯏꯅ ꯇꯧꯋꯦ ꯍꯥꯏꯗꯤ ꯁꯝꯕꯟ ꯈꯥꯔꯤꯅꯦꯅ ꯑꯩꯈꯣꯏ ꯁꯟꯅ ꯅꯨꯡꯅ ꯍꯥꯏꯗꯤ ꯃꯇꯣꯟ ꯆꯣꯡꯈꯠꯂꯛꯄ ꯍꯧꯕꯒ ꯆꯥꯊꯣꯛꯈ꯭ꯔꯗꯤ ꯑꯗꯨ ꯎꯗꯣ ꯊꯥꯕꯒꯤ ꯀꯩꯁꯨ ꯀꯥꯟꯅꯗꯦꯅ ꯑꯩꯈꯣꯏ ꯑꯩꯈꯣꯏ ꯍꯥꯟꯅꯗꯤ ꯃꯃꯣꯏ ꯃꯃꯥꯡꯗꯗꯤ ꯃꯣꯏ ꯍꯧꯖꯤꯛꯀꯥꯟꯒꯤ ꯃꯣꯏ ꯑꯆꯧ ꯑꯁꯥꯡꯁꯤꯅ ꯇꯧꯔꯤꯁꯤꯅ ꯎ ꯑꯗꯨ ꯊꯥꯔꯦ ꯑꯗꯥ ꯊꯥꯔꯦꯅ ꯃꯆꯤꯟꯗꯗꯤ ꯄꯨꯡꯍꯥꯏ ꯍꯥꯏꯌꯦꯕꯀꯣ ꯚꯥꯏ ꯍꯥꯏꯔꯒ ꯃꯣꯏꯁꯦ ꯀꯃꯥꯏꯅ ꯇꯧꯒꯦ ꯍꯥꯏꯕ ꯃꯇꯝꯗ ꯃꯣꯏꯖꯦ ꯎꯗꯤ ꯊꯥꯗꯤ ꯊꯥꯔꯝꯃꯕ ꯍꯤꯡꯉꯤꯕ ꯁꯤꯔꯕ꯭ꯔꯥ ꯑꯗꯨꯒꯤ ꯄꯥꯎꯗꯤ ꯑꯝꯇ ꯐꯪ ꯈꯪꯗꯕ ꯃꯣꯏꯖꯦ ꯍꯥꯏꯗꯤ ꯊꯥꯗꯤ ꯊꯥꯔꯝꯃꯤ ꯃꯤ ꯈꯨꯗꯤꯡꯃꯛ ꯂꯣꯏ ꯋꯥꯠ ꯊꯥꯅꯩ ꯉꯥꯛꯇꯅꯦ ꯑꯗꯣ ꯑꯩꯅ ꯊꯥꯔꯤ ꯄꯣꯠꯇꯣ ꯍꯤꯡꯉꯤꯕ꯭ꯔꯥ ꯁꯤꯔꯤꯕ꯭ꯔꯥ ꯑꯗꯣ ꯀꯩꯝ ꯌꯦꯡꯖꯟꯕꯤꯗꯕꯤꯗ ꯑꯩꯈꯣꯏꯖꯦ ꯎꯗꯤ ꯊꯥꯏꯌꯦ ꯊꯣꯛꯄ ꯑꯗꯣ ꯁꯨꯍꯥꯎ ꯍꯧꯗꯕꯗꯣ
ꯑꯗꯨꯃꯥꯏꯅ ꯑꯦꯛ ꯇꯧꯕꯁꯤꯗ ꯑꯩꯈꯣꯏꯖꯨ ꯑꯗꯨꯗꯤ ꯑꯩꯈꯣꯏ ꯑꯩꯈꯣꯏꯅ ꯇꯧꯕꯗꯗꯤ ꯑ ꯑꯗꯨꯃꯥꯏꯅ ꯇꯧꯕ ꯌꯥꯔꯣꯏꯅ ꯑꯩꯈꯣꯏꯖꯨ ꯍꯞꯇꯥ ꯈꯨꯗꯤꯡꯒꯤ ꯏꯁꯤꯡ ꯈꯔ ꯕꯣꯇꯟ ꯈꯔ ꯏꯁꯤꯡꯒ ꯃꯈꯣꯡꯗ ꯏꯁꯤꯡ ꯗꯣꯠ ꯗꯣꯠ ꯇꯥꯍꯜꯂ ꯕꯣꯇꯟ ꯑꯆꯧꯕ ꯑꯝꯗ ꯍꯥꯞꯄ ꯕꯣꯇꯟꯗꯣ ꯈꯖꯤꯛ ꯈꯇꯪ ꯍꯨꯠꯇꯠꯂꯗ꯭ꯔꯥ
ꯃꯈꯣꯡꯗꯨꯗ ꯗꯣꯠ ꯗꯣꯠ ꯗꯣꯠꯀ ꯇꯥꯔ ꯆꯦꯔꯪꯗꯒ ꯍꯥꯞꯄꯒ ꯑꯗꯨꯝ ꯉꯥ ꯆꯦꯔꯪ ꯑꯆꯧꯕꯗꯣ ꯑꯗꯨꯖꯨ ꯑꯗꯨꯝ ꯑꯗꯨꯗ ꯍꯥꯞꯄꯖꯨ ꯑꯗꯨꯝ ꯌꯥꯗꯤ ꯌꯥꯕꯅꯦ ꯚꯥꯏ ꯑꯩꯈꯣꯏ ꯕꯥꯇꯤꯟ ꯑꯅꯤ ꯑꯍꯨꯝ ꯄꯨꯔꯒ ꯏꯁꯤꯡ ꯃꯅꯥꯛ ꯑꯅꯛ ꯇꯩ ꯇꯣꯞ ꯗꯣꯞ ꯍꯩꯖꯔꯝꯃꯒ ꯆꯦꯔꯪ ꯂꯩꯗꯝꯕ ꯃ ꯃꯆꯥ ꯑꯃꯇꯪ ꯍꯨꯠꯂꯒ ꯗꯣꯠ ꯗꯣꯠ ꯗꯣꯠ ꯑꯗꯨꯝ ꯇꯥꯔꯒ ꯑꯗꯨꯝ ꯖꯣ ꯇꯥꯔꯒ ꯑꯗꯨꯝ ꯍꯞꯇꯥꯃꯨꯛ ꯆꯠꯄꯅꯦꯕ ꯚꯥꯏ ꯑꯗꯨꯝ ꯆꯦꯔꯪ ꯑꯆꯧꯕ ꯑꯃꯅ ꯑꯗꯨꯃꯥꯏꯅ ꯇꯧꯔꯝꯕꯗ
ꯍꯥꯏꯗꯤ ꯑꯩꯈꯣꯏꯅ ꯅꯨꯡꯇꯤꯒꯤ ꯌꯦꯡꯕ ꯂꯥꯛ ꯉꯝꯗꯕꯅꯤꯅ ꯑꯗꯨꯝ ꯅꯨꯡꯇꯤꯒꯤ ꯃꯥꯍꯥꯊꯣꯟꯅ ꯏꯁꯤꯡꯅ ꯗꯣꯠ ꯗꯣꯠ ꯗꯣꯠ ꯇꯥ ꯂꯩꯔꯗꯤ ꯑꯗꯨꯝ ꯏꯁꯤꯡꯗꯣ ꯆꯥꯏꯗ꯭ꯔꯁꯨ ꯌꯥꯕꯒꯤ ꯃꯑꯣꯡ ꯂꯩꯔꯁꯨ ꯂꯩꯩꯅ ꯚꯥꯏ
ꯑꯗꯨꯃꯥꯏꯅ ꯇꯧꯔ ꯇꯧꯕꯅꯤꯅ ꯑꯁ ꯚꯥꯏ ꯈꯪꯗꯦꯗ ꯑꯩꯈꯣꯏꯅ ꯊꯥꯔꯤꯁꯤ ꯍꯤꯡꯉꯤꯕ ꯁꯤꯗꯔ ꯑꯩꯈꯣꯏꯅ ꯑꯩꯈꯣꯏꯅꯗꯤ ꯌꯥꯝ ꯍꯤꯡꯍꯟꯅꯤꯡꯉꯦ ꯑꯗꯣ ꯃꯣꯏꯅꯗꯤ ꯑꯗꯣ ꯃꯣꯏꯁꯦ ꯊꯥꯕ ꯃꯇꯝꯗꯁꯨ ꯑꯃꯨꯛ ꯂꯩꯕꯥꯛ ꯂꯩꯍꯥꯎ ꯆꯥꯅꯕ ꯆꯥꯟꯅꯗꯕꯁꯨ ꯑꯃꯨꯛꯁꯨ ꯂꯩꯔꯤꯕ ꯑꯗꯨꯒꯤ ꯑꯃꯨꯛ ꯑꯩꯈꯣꯏꯁꯦ ꯁꯟꯊꯤ ꯈꯨꯟꯕ ꯑꯗꯨꯗꯒꯤ ꯖꯨꯔꯤꯌꯥ ꯑꯗꯨꯗꯒꯤ ꯃꯣꯏ ꯀꯩꯅꯣ ꯑꯗꯨꯒꯃꯨꯛ ꯃꯔꯛ ꯃꯔꯛꯇ ꯑꯩꯈꯣꯏ ꯈꯤꯇꯪ ꯈꯤꯇꯪ ꯌꯣꯡꯕ ꯍꯥꯞꯄ ꯌꯥꯎꯋꯦ ꯚꯥꯏ ꯍꯥꯏꯗꯤ ꯌꯥꯝ ꯊꯤꯅ ꯂꯩꯍꯥꯎ ꯐꯠꯇꯕ ꯖꯒꯥ ꯑꯗꯨꯝꯕꯁꯤꯡꯗꯣ ꯑꯗꯨ ꯅꯣꯏ ꯇꯤꯝꯗꯨ ꯈꯔ ꯀꯩꯅꯣ ꯇꯧꯔꯣꯑꯣ ꯑꯗꯨ ꯀꯩꯅꯣ ꯇꯧꯔ ꯍꯥꯏꯗꯤ ꯅꯣꯏꯁꯨ ꯎ ꯋꯥꯗꯣ ꯈꯔ ꯊꯥ ꯑꯃꯅꯤꯅ ꯑꯩꯈꯣꯏ ꯃꯁꯦꯟ ꯄꯨꯟꯅ ꯊꯕꯛ ꯇꯧꯃꯤꯟꯅꯕꯒꯤ ꯋꯥꯈꯜꯂꯣꯟ ꯑꯃ ꯌꯥꯎ ꯋꯥꯈꯜꯂꯣꯟꯗ ꯊꯝꯃꯒ ꯅꯣꯏ ꯌꯣꯛꯈꯣꯏꯒ ꯄꯨꯟꯅ ꯇꯧꯃꯤꯟꯅꯕꯁꯦ ꯀꯩꯁꯨ ꯀꯥꯏꯔꯝꯗꯦꯅꯦꯕꯚ
ꯀꯥꯏꯗꯦ ꯀꯥꯏꯗꯦ ꯚꯥꯏ ꯑꯗꯨꯃꯥꯏꯅ ꯄꯨꯟꯅꯩꯅ ꯍꯥꯏꯁꯤ ꯑꯩꯈꯣꯏ ꯂꯩꯀꯥꯏꯒꯤ ꯑꯍꯜ ꯂꯃꯟ ꯑꯗꯨꯗ ꯍꯥꯏꯔꯒꯦ ꯚꯥꯏ ꯍꯣꯏꯁꯨ ꯑꯗꯨꯨꯝ ꯍꯥꯏꯔꯛꯑꯒ ꯑꯩꯈꯣꯏ ꯃꯥꯟꯅꯅ ꯑꯔꯦꯝ ꯋꯥꯈꯜꯂꯣꯟ ꯃꯥꯟꯅꯕꯁꯤꯡꯁꯦ ꯑꯩꯈꯣꯏ ꯄꯨꯟꯖꯤꯜꯂꯒ ꯍꯥꯏꯗꯤ ꯄꯨꯂꯞ ꯍꯥꯏꯗꯤ ꯑꯝ ꯃꯅꯤꯄꯨꯔꯁꯦ ꯆꯥꯎꯈꯠꯅꯕ ꯍꯥꯏꯗꯤ ꯎ ꯋꯥ ꯊꯥꯗꯅ ꯀꯣꯠꯇꯅ ꯍꯥꯏ ꯅꯣꯡ ꯏꯁꯤꯡ ꯅꯣꯡ ꯁꯤꯡ ꯃꯩ ꯍꯥ ꯁꯤ ꯅꯨꯡꯁꯥꯖꯦ ꯆꯥꯡ ꯅꯥꯏꯅ ꯍꯧꯖꯤꯛ ꯁꯥꯔꯤꯕ ꯈꯣꯠꯂꯤꯕꯁꯤꯡꯁꯦ ꯍꯥꯏꯗꯤ ꯁꯥꯗꯅꯕ ꯃꯃꯥꯡꯉꯩꯒꯤ ꯃꯇꯝꯗꯣ ꯍꯟꯖꯟꯅꯕ ꯍꯣꯠꯅ ꯍꯣꯠꯅꯃꯤꯟꯅꯅꯕ ꯍꯥꯏꯅ ꯑꯩꯅ ꯚꯥꯏ ꯑꯩꯁꯨ ꯍꯥꯏꯔꯤꯗꯅ ꯍꯥꯏꯗꯤ ꯊꯋꯥꯏꯗꯨꯁꯨ ꯑꯍꯜ ꯂꯃꯟ ꯄꯨꯟꯅ ꯏꯟꯅꯖꯦ ꯈꯣꯠꯂꯁꯦꯅ ꯍꯣꯏ ꯚꯥꯏ ꯍꯥꯏꯕꯨꯗꯤ ꯌꯥꯝꯃꯦ ꯍꯥꯏꯗꯤ ꯁꯨꯃꯥꯏꯅ ꯍꯥꯏꯗꯤ ꯑꯩꯈꯣꯏꯅ ꯍꯧꯥꯛ ꯉꯝꯕꯗꯅꯤ ꯚꯥꯏꯅ ꯍꯥꯏꯗꯔꯦ ꯑꯩ ꯏꯚꯕꯥꯥꯏꯅꯁꯨ ꯑꯐꯕ ꯇꯦꯛꯅꯤꯛ ꯑꯃꯁꯨ ꯇꯥꯛꯄꯤꯔꯦ ꯅꯨꯡꯉꯥꯏꯔꯤꯁꯦ ꯑꯩ ꯇꯧꯔꯒꯦꯗꯤ ꯂꯣꯏꯅꯅ ꯍꯥꯏꯗꯤ ꯑꯩꯈꯣꯏꯁꯤꯅ ꯁꯨꯃꯥꯏꯅ ꯇꯧꯕ ꯍꯥꯏꯇꯥꯔꯦ ꯚ ꯍ ꯑꯩꯈꯣꯏꯒꯤꯁꯨ ꯒꯥꯔꯤ ꯈ ꯀꯔꯤ ꯂꯩꯖꯩꯑꯕ ꯒꯥꯔꯤ ꯈꯔ ꯆꯥꯎꯕ ꯂꯩ ꯃꯥꯅ ꯏꯁꯤꯡꯗꯣ ꯈꯈꯣꯏ ꯏꯁꯤꯡꯗꯣ ꯍꯥꯞꯄꯦ ꯑꯗꯨꯒ ꯑꯗꯨꯝ ꯑꯩꯈꯣꯏ ꯃ ꯈꯔ ꯑꯩꯈꯣꯏ ꯈꯔ ꯆꯠꯂꯒꯅꯤ ꯍꯥꯏꯐꯦꯠ ꯃꯈꯣꯡꯗ ꯍꯥꯏꯐꯦꯠ ꯈꯔ ꯈꯔ ꯀꯥꯞꯄꯝꯕ ꯈꯣꯠꯄ ꯑꯗꯨꯃꯥꯏꯅ ꯇꯧꯔꯒ ꯈ ꯇꯔꯦꯕ ꯇꯂꯨ ꯄ꯭ꯔꯙꯥꯟ
ꯎꯝ
ꯀꯩꯅꯅ ꯇꯧꯔꯤꯁ ꯑꯩꯈꯣꯏꯒꯤꯁꯅ ꯍꯥꯏꯅ ꯑꯗꯁꯨ ꯒꯥꯔꯤ ꯊꯗꯔꯤ ꯊ ꯍꯥꯔꯅꯁꯤꯂꯒ ꯃꯤꯃꯛ ꯉꯝꯗ꯭ꯔꯃꯁꯨ ꯑꯗꯨꯃꯥꯏꯅ ꯇꯧꯔꯒꯦꯅ ꯁꯨꯝ ꯈꯜꯂꯦ ꯚꯥꯏꯒꯤ ꯀꯥꯟꯅꯔꯕ ꯑꯦꯗꯚꯥꯏꯁ ꯑꯦꯗꯚꯥꯏꯁ ꯑꯃꯗꯤ ꯐꯪꯉꯦ ꯑꯩꯉꯣꯟꯗ
ꯎꯝ
ꯈꯪꯕ ꯑꯗꯨꯅ ꯍꯥꯏꯗꯤ ꯃꯥꯟꯅꯔꯒ ꯆꯠꯂꯁꯦꯕ ꯍꯥꯏꯗꯤ ꯄꯨꯜꯂꯁꯦ ꯄꯨꯟꯅ
ꯎꯝ ꯂꯩꯀꯥꯏ ꯑꯗꯒꯤ ꯃꯤ ꯑꯗꯨꯃꯥꯏꯅ ꯑꯗꯨꯃꯥꯏꯅ ꯈꯔ ꯈꯔ ꯇꯧꯕꯤꯔꯒꯗꯤ ꯑꯩꯈꯣꯏꯅ ꯈꯤꯇꯪ ꯁꯥꯕ ꯎ ꯋꯥ ꯍꯥꯟꯅꯗꯤ ꯑꯩꯈꯣꯏꯅ ꯑꯉꯥꯡ ꯑꯣꯏꯔꯤꯉꯩꯗꯤ ꯃꯌꯥꯝꯁꯨ ꯈꯟ ꯌꯦꯉ ꯁꯥꯕ ꯈꯣꯠꯄꯁꯦ ꯑꯩꯈꯣꯏ ꯀꯩꯅꯣ ꯃꯁꯛ ꯈꯪꯉꯝꯗꯦꯕ ꯚꯥꯏ ꯍꯥꯏꯗꯤ ꯌꯥꯝ ꯏꯪꯪ ꯂꯥꯎꯗꯅ ꯑꯗꯨꯝ ꯃꯔꯨꯝꯒ ꯊꯥꯗꯅ ꯈꯣꯠꯇꯅ ꯎ ꯋꯥ ꯃꯌꯥꯝꯁꯦ ꯑꯩꯈꯣꯏꯅ ꯆꯥꯅꯤꯡꯕ ꯃꯇꯝꯗ ꯑꯗꯨꯝ ꯄꯨꯆꯥꯥ ꯆꯥꯔꯝꯃꯦꯕꯚ ꯃꯤ ꯃꯌꯨꯝꯗ ꯑꯃ ꯃꯌꯨꯝ ꯁꯣꯔꯣꯛꯇꯒ ꯄꯣꯛꯑꯧ ꯍꯧꯔꯝꯃꯦꯕ ꯚꯥꯏ ꯑꯗꯣ ꯍꯧꯖꯤꯛꯇꯤ ꯂꯣꯏ ꯌꯥ ꯔꯦꯀꯣ ꯍꯣꯏ ꯌꯥꯟꯊꯠꯄ ꯑꯃꯗ ꯊꯣꯛꯑꯏ ꯍꯥꯏꯗꯤ ꯃꯤ ꯨ ꯗꯔꯀꯥꯔ ꯇꯥꯕꯒꯤ ꯌꯥꯟꯊꯠꯆꯕꯅꯤ ꯑꯗꯨꯣ ꯗꯔꯀꯥꯔ ꯇꯥꯔꯕꯅꯤꯅ ꯑꯗꯣ ꯃꯤꯅ ꯑꯗꯨꯝ ꯑꯍꯜ ꯂꯃꯟꯅ ꯍꯧꯖꯤꯛꯇꯤ ꯍꯥꯏꯅꯕ ꯍꯧꯔꯝꯃꯦ ꯎ ꯑꯃ ꯌꯥꯟꯊꯠꯂꯗꯤ ꯎ ꯃꯆꯥ ꯑꯅꯤ ꯊꯥꯎ ꯍ ꯍꯥꯏꯅꯕ ꯍꯧꯔꯝꯃꯦꯕ ꯚꯥꯏ ꯑꯗꯣ ꯍꯥꯏꯅꯕ ꯍꯧꯔꯝꯃꯦꯗꯤ
ꯌꯥꯊꯦꯁꯤꯦ ꯀꯩ ꯃꯔꯝꯒꯤ ꯏ ꯅꯠꯇꯦ ꯅꯠꯇꯗꯤ ꯍꯥꯏꯗꯤ ꯃꯤ ꯌꯥꯝꯁꯤꯜꯂꯛꯄꯁꯦ ꯄꯣꯄꯨꯂꯦꯁꯟ ꯃꯤꯁꯦ ꯌꯥꯝꯁꯜꯂꯛꯦꯗꯅ ꯑꯩ ꯌꯨꯝ ꯊ ꯌꯨꯝ ꯊꯥꯅꯤꯡꯉ ꯁꯨꯃꯥꯏꯅ ꯍꯥꯏꯗꯤ ꯌꯥꯝ ꯊꯠꯄꯅꯦꯕ ꯌꯥꯝ ꯍꯥꯏꯗꯤ ꯃꯣꯏ ꯕꯤꯅꯦꯁ ꯑꯩꯈꯣꯏꯒꯤ ꯆꯤꯡꯗꯁꯨ ꯍꯦꯛ ꯥꯟꯊꯔꯂꯁꯤꯅ ꯕꯤꯖꯤꯅꯦꯁ ꯇꯧꯅꯤꯡꯕꯒꯤ ꯌꯣꯟꯅꯤꯡꯕꯒꯤ ꯄꯩꯁꯥ ꯐꯪꯅꯤꯡꯕꯒꯤ ꯌꯥꯝꯅ ꯑꯣꯏ ꯑꯣꯏꯌꯦꯕ ꯍꯥꯏ ꯇꯝꯗ꯭ꯔꯦ ꯇꯝ꯭ꯔꯦ ꯍꯦꯛꯒꯗꯀꯗꯩꯅꯅꯤ ꯎꯝꯗꯤ ꯀ ꯃꯁ ꯂꯩ ꯍꯥꯏꯗ ꯐ꯭ꯔꯦꯗꯅ ꯍꯥꯏ ꯎ ꯊꯥꯖꯤꯟꯕ ꯈꯣꯠꯄ ꯑꯗꯨꯃꯥꯏꯅ ꯇꯧꯕꯗꯣꯏꯅꯦꯕ ꯍꯥꯏꯗꯤ ꯍꯥꯏꯆꯦ ꯀ ꯎ ꯋꯥ ꯆꯥꯅ ꯍꯈꯤꯕꯤ ꯋꯥ ꯀ ꯑꯚꯥꯏꯅꯁꯨ ꯍꯥꯏꯗꯚ ꯀꯩꯁꯨ ꯅꯠꯇꯗꯤ ꯂꯩꯀꯣ ꯍꯥꯏꯗꯤ ꯍꯥꯏꯗꯤ ꯑꯁ ꯀꯩꯀꯥꯔ ꯍꯧꯔꯨꯅ ꯎꯅꯦꯅꯒꯤ ꯀꯥꯟꯅꯔꯒꯦ ꯑꯩꯈꯣꯏꯗꯤ ꯈꯪꯖꯗꯕ ꯅꯣꯂꯦꯖ ꯂꯩꯖꯗꯕ ꯃꯣꯏꯔꯗꯤ ꯀꯝ ꯈꯪꯗꯦꯕ ꯍꯥꯏꯗꯤ
ꯃꯥꯥꯏ ꯃꯥꯥꯏ ꯀ ꯈꯪꯗꯦ ꯑꯗꯨꯝꯕꯗꯣ ꯐꯔ ꯈꯪꯍꯟꯕ ꯗꯔꯀꯥꯔ ꯑꯣꯏꯔꯤꯕ ꯍꯥꯏꯗꯤ ꯃꯣꯏꯁꯨ ꯁꯨꯃꯥꯏꯅ ꯇꯧꯋꯦ ꯑꯩꯈꯣꯏꯁꯨ ꯃꯣꯏ ꯃꯣꯏꯗꯤ ꯃꯇꯦꯡ ꯂꯧꯋꯤ ꯃꯣꯏꯅꯁꯨ ꯑꯩꯈꯣꯏꯗꯤ ꯃꯇꯦꯡ ꯂꯧꯒꯗꯕꯅꯤ ꯑꯣ ꯑꯗꯨꯗꯒꯤ ꯃꯣꯏꯁꯦ ꯁꯤꯗ ꯍꯥꯏꯗꯤ ꯑꯩꯈꯣꯏꯅ ꯑꯉꯥꯡ ꯑꯣꯏꯔꯤꯉꯩꯗꯒꯤ ꯑꯩꯈꯣꯏ ꯑꯗꯨꯝ ꯇꯠꯅ ꯊꯠꯅ ꯌꯥꯗꯅ ꯑꯗꯨꯝ ꯂꯩꯔꯝꯃꯦ ꯍꯥꯏꯗꯤ ꯎ ꯋꯥ ꯊꯥꯕꯁꯤꯅ ꯑꯗꯨ ꯁꯤꯠ ꯑꯏꯪꯕ ꯁꯤꯠꯂꯤꯒꯁꯦ ꯑꯩꯈꯣꯏꯅ ꯑꯗꯨꯝ ꯋꯥꯈꯟ ꯇꯥꯖꯔ ꯑꯗꯨꯝꯃꯦꯕ ꯍꯥꯏꯗꯤ ꯇꯥꯖꯔ ꯑꯗꯨꯝ ꯂꯩꯗꯤ ꯑꯩꯈꯣꯏ ꯑꯉꯥꯡ ꯑꯣꯏꯅꯁꯨ ꯑꯗꯨꯝ ꯑꯝꯇꯪ ꯅꯤꯡꯁꯤꯡ ꯌꯦꯡꯉꯛꯑꯣ ꯚꯥꯏ ꯑꯉꯥꯡ ꯑꯣꯏꯔꯤꯗꯤ ꯅꯨꯡꯁꯤꯠ ꯑꯏꯤꯡꯕꯁꯦ ꯁꯤꯠꯀꯤꯀꯣ ꯑꯗꯨꯅ ꯁꯨꯃꯥꯏ ꯁꯨꯃꯥꯏꯅ ꯇꯧꯔꯒ ꯑꯩꯈꯣꯏ ꯌꯥꯝ ꯅꯨꯡꯉꯥꯏꯅ
ꯍꯥꯏꯗꯤ ꯑꯁꯥꯕꯗꯣ ꯃꯁꯛ ꯈꯪꯉꯛꯇꯅ ꯂꯩꯔꯛꯈꯤ ꯈꯣꯠꯈꯤ ꯍꯥꯏꯕꯗꯣ ꯑꯗꯨꯗꯣ ꯎ ꯎ ꯋꯥꯁꯦ ꯑꯩꯈꯣꯏꯅ ꯌꯥꯟꯊꯔꯛꯏ ꯃꯔꯝꯁꯦ ꯑꯇꯩ ꯀꯥꯟꯅꯒꯤꯁꯨ ꯅꯠꯇꯦ ꯍꯥꯏ ꯑꯩꯈꯣꯏꯅ ꯗꯔꯀꯥꯔ ꯇꯥꯕꯁꯨ ꯑꯣꯏꯔꯦ ꯑꯗꯣ ꯃꯣꯏ ꯈꯔꯗꯤ ꯑꯗꯨꯝ ꯍ ꯗꯔꯀꯥꯔ ꯇꯥꯕ ꯄꯣꯠ